ꯍꯥ
ꯑꯅ ꯌꯥ ꯇꯥꯔꯕꯣ
ꯑ ꯇꯥꯔ ꯀꯩꯗꯧꯅꯣ
ꯑꯩꯁꯦ ꯉ ꯁꯤꯁꯦ ꯑꯩꯈꯣꯏ ꯕꯕꯥ ꯍꯣꯏꯅ ꯌꯨꯝꯗ ꯍꯥꯏꯊꯔꯛꯑꯣꯅ ꯍꯥꯏꯔꯛꯄ ꯑꯩꯁꯦ ꯑꯩꯅꯣ ꯑꯩꯅ ꯐꯣꯝ ꯑꯃ ꯐꯣꯝ ꯑꯃ ꯊꯥꯖꯤꯟ ꯅꯤꯅ ꯍꯥꯏꯕꯗꯣ ꯅꯣꯡꯉꯣꯟꯗ ꯄꯨꯊꯤ ꯍꯕꯒꯤ ꯑꯗꯨꯗꯨꯒꯤ ꯑꯦꯁꯤꯒ ꯏꯟꯀꯝꯒ ꯔꯤꯅ꯭ꯌꯨ ꯇꯧꯕꯩ ꯌꯣꯛꯅꯕ ꯅꯪ ꯊꯕꯛ ꯂꯩꯇ꯭ꯔꯗꯤ ꯂꯥꯛꯑꯣ ꯑꯗꯨꯒ ꯍꯌꯦꯡꯗꯨꯗ ꯇꯥꯟꯊꯣꯛꯅꯕ ꯍꯥꯏꯅ ꯍꯥꯏꯔꯛꯄ ꯑꯩꯅ ꯑꯗꯤ ꯍꯌꯦꯡ ꯆꯠꯀꯦꯅ ꯇꯧꯔꯝꯕ
ꯎꯝ
ꯑꯗ ꯍꯇ ꯇꯣꯉꯗ
ꯊꯧꯕꯥꯜ ꯍꯌꯦꯡ ꯅꯈꯣꯏꯁꯦ ꯅꯪ ꯅꯨꯃꯤꯠ ꯐꯠꯇꯦꯌꯦ ꯍꯌꯦꯡꯁꯦ ꯊꯥꯔꯁꯗꯦ ꯑꯣꯏꯕꯁꯤꯗ ꯑꯗꯨꯗꯒꯤ ꯉꯁꯤ ꯍꯥꯏꯊꯔꯛꯑꯣ ꯉꯁꯤ ꯂꯥꯛꯑꯣ ꯊꯕꯛ ꯂꯩꯇ꯭ꯔꯗꯤ ꯍꯥꯏꯔꯗꯤ ꯆꯠꯀꯦꯅ ꯏꯨꯖꯊꯣꯛꯑ ꯂꯣꯏꯁꯤꯜꯂꯝꯕꯅꯤ
ꯑꯆꯥ
ꯅꯪꯗꯤ ꯀꯗꯕꯣ
ꯍꯣ ꯄꯇꯥ ꯉ ꯍꯥꯏꯔꯦ
ꯑꯩꯅ ꯂꯥꯏꯔꯤꯛꯀ ꯄꯥꯗ꯭ꯔꯕꯣ ꯈꯕꯛ ꯐꯗꯅ ꯑꯩꯅ ꯍꯥꯏꯖꯕ
ꯑꯩꯈꯣꯏꯗꯤ ꯑꯌꯨꯛ ꯄꯥꯕ ꯍꯩꯅꯗꯤꯌꯦꯦ ꯅꯨꯃꯤꯗꯥꯡ ꯄꯥꯕꯅ ꯍꯩꯅꯩꯌꯦ
ꯑꯣꯗꯤ ꯥꯡ ꯃꯤꯅꯦꯕ ꯅꯪ ꯑꯦꯛꯖꯥꯝ ꯗꯦꯠ ꯇꯨ ꯍꯥꯏꯥꯏꯗꯏ
ꯑ
ꯤꯗꯔꯅꯦ
ꯀꯣꯏ ꯗꯔꯦ
ꯅ ꯑꯃ ꯑꯦꯛꯖꯥꯝꯗꯨꯗꯤ ꯍꯥꯏꯗꯣꯛꯈ꯭ꯔꯕ ꯐꯥꯔꯁ ꯁꯦꯃꯤꯁꯇꯔꯒꯤꯗꯣ
ꯍꯩꯗꯣꯛꯇ꯭ꯔꯔꯤ
ꯊꯦꯡꯕꯩꯔꯅꯦ ꯑꯗꯨ ꯍꯥꯏꯗꯣꯛ ꯇꯧꯔꯀ ꯃꯥꯜꯂꯦ ꯑ ꯀꯦꯟꯁꯁ ꯈꯥꯗꯨꯕ
ꯍꯥꯏꯗꯣꯔꯛꯑꯅꯤ ꯇꯪꯈꯥꯏ ꯑꯃ ꯍꯥꯏꯩꯗꯣꯛꯅꯔꯕꯅꯤ ꯍꯥꯏꯩꯗꯣꯛꯄꯗꯤ
ꯀꯩꯅꯣ ꯇꯪꯈꯥꯏ ꯑꯃ ꯍꯥꯏꯗꯣꯛꯅꯕ ꯍꯥꯏꯗꯤ ꯀꯩꯅꯣ ꯇꯈꯥꯏ ꯍꯣꯏꯗꯣꯛꯅꯕꯤꯁꯨ ꯂꯩꯕ
ꯑꯩꯈꯣꯏ ꯀꯩꯅꯣꯒꯤ ꯁꯥꯏꯟꯁꯂ ꯀ ꯍꯦꯁ ꯁꯖꯩ ꯑꯇꯣꯞꯄꯁꯤꯡꯗꯣ ꯍꯩꯗꯣꯛꯅꯔꯕꯅꯦ
ꯑꯗꯤꯅꯦꯁꯒꯅꯤꯀꯜ ꯑꯩ ꯁꯝꯁꯦ ꯐꯠꯇ꯭ꯔꯦ ꯍꯥꯏꯕ ꯀꯃꯥꯏꯅ ꯇꯧꯕꯤꯅꯣ ꯈꯪꯗꯣ
ꯀꯩꯗꯧꯔꯒꯦ
ꯑꯃ ꯐ꯭ꯔꯤꯖ ꯑꯣꯏꯕꯗꯣ ꯊꯥꯕꯗꯣ ꯈꯔ ꯑꯗꯨꯗ ꯈꯔ ꯐꯥꯒ ꯂ ꯁꯝ ꯐꯥꯕꯗꯣ
ꯑꯥ
ꯑꯃ ꯁꯝꯁꯦ ꯃꯊꯣꯡ ꯃꯔꯝ ꯈꯪꯗꯅ ꯑꯃ ꯍꯥꯏꯗꯤ ꯁꯝ ꯇꯤꯡꯅ ꯍꯥꯏꯗꯤ ꯁꯝꯅ ꯇꯤꯡꯉꯤꯅꯤꯅ ꯇꯤꯡꯗꯕ ꯇꯤꯡꯗꯕꯒꯤ ꯑꯃ ꯁꯃꯥꯏꯒꯤ ꯃꯅꯥ ꯑꯃꯃꯝꯁꯦ ꯃꯈꯣꯏꯔ ꯂꯩꯕ ꯃꯥꯏꯅ ꯇꯧꯕ ꯀꯃꯥꯏ ꯇꯦꯔꯦꯅꯣ ꯈꯪꯗꯦ
ꯁꯝ ꯑꯃꯨ ꯑꯝꯗ ꯇꯩꯁꯤꯟꯒꯁꯨ ꯇꯧꯕꯅꯦ ꯌꯨꯝ ꯆꯠꯄ ꯇꯩꯁꯤꯜꯂꯛꯑꯁꯤ ꯌꯥꯝꯗꯤꯦ ꯀꯣꯏꯖꯕ ꯀꯔꯤꯗꯧꯔꯤꯅꯣ ꯀꯣꯛ ꯀꯥ ꯀꯣꯛ
ꯍꯝꯇ ꯎꯗꯤꯦꯗ
ꯑꯁ ꯃꯃꯤꯁꯦ ꯌꯥꯝ ꯁꯥꯡꯉꯦ ꯊꯣꯛꯇꯣꯏꯁ ꯕꯤꯠ ꯂꯩꯇ ꯑꯩ
ꯁꯒꯔꯁꯗ ꯅꯪ ꯅꯪꯒꯤ ꯅꯝꯕꯔꯗꯩꯗꯤ ꯑꯩꯉꯣꯟꯗ ꯇꯧꯔꯛꯈ꯭ꯔꯕ
ꯑꯥ ꯑꯗꯨ ꯋꯥꯔꯤꯗꯣ ꯑꯁꯤꯗ ꯇꯧꯔꯔꫭꯏꯁꯤꯀꯣ
ꯍꯣꯏꯅꯦ ꯑꯗꯨ ꯇꯧ꯭ꯔꯣ ꯇꯧꯗꯔꯣꯕ꯭ꯔꫭ
ꯇꯧꯗ꯭ꯔꯤꯕ ꯑꯩ ꯑꯩꯒꯤꯗꯣ ꯊꯥꯔꯇꯤ ꯁꯨꯗꯣꯛꯈ꯭ꯔꯦꯕ ꯊꯥꯔꯇꯤ ꯁꯨꯗꯣꯛꯈ꯭ꯔꯕꯅꯤꯅ ꯇꯧꯕ ꯌꯥꯗ꯭ꯔꯦꯕ
ꯑꯗꯨꯗ ꯍꯦꯟꯅ ꯌꯥꯗꯕ
ꯑꯪ ꯇꯧꯗꯤ ꯇꯧꯗ꯭ꯔꯤꯕ ꯊꯥꯔꯇꯤꯗꯩ ꯍꯦꯟꯅ ꯌꯥꯗꯦꯕ
ꯑ‌ꯦ
ꯑꯗꯨꯅꯦ ꯑꯩꯩꯅ ꯍꯣꯔꯦꯟ ꯑꯥ ꯌꯥꯔ‌ꯦ ꯁꯤꯋꯔꯤꯁ‌ꯦ ꯍꯥꯏꯅꯔꯔꫭꯏꯁꯤ
ꯌꯥꯗꯦꯕ ꯑꯗꯨꯏꯅꯦꯕ ꯈꯪꯉꯕ ꯌꯥꯗꯕꯩꯅꯦ ꯌꯥꯔꯗꯤ ꯑꯩꯖꯨ ꯍꯥꯏꯅꯔꯣꯏꯗ꯭ꯔꯣ ꯑꯍꯥ‌ ꯋꯥꯏꯅ ꯇꯨꯝꯃꯨꯔ ꯍꯧꯒꯠꯂꯛꯑꯒ ꯏꯔꯨꯖꯕꯁꯤꯁꯨ ꯋꯥꯏ ꯊꯕꯛ ꯀꯔꯤꯝ ꯇꯧꯕ ꯅꯠꯇꯦ ꯅꯪ ꯀꯩ ꯗꯤꯄꯥꯔꯠꯃꯦꯟ ꯆꯠꯇ꯭ꫭꯏꯔꫭ
ꯆꯠꯂꯣꯏꯌ‌ꯦ
ꯅꯣꯏ ꯀ꯭ꯂꯥꯁ ꯇꯧꯗ꯭ꯔꯦꯀꯣ
ꯑꯅꯝꯕꯅ ꯀ꯭ꯂꯥꯁ ꯂꯣꯏꯁꯤꯜꯂꯕꯅꯤꯅ ꯆꯠꯇ꯭ꯔꯦ ꯇꯦꯁ ꯂꯩꯕ ꯀꯥꯟꯗ ꯆꯠꯂꯅꯤ
ꯇꯦꯁ ꯍꯥꯏꯗꯤ ꯅꯣꯏꯒꯤ ꯏꯟꯇꯔꯅꯦꯠ ꯇꯦꯁ ꯇꯧꯗ꯭ꯔꯤꯕꯣ ꯏꯟꯇꯔꯅꯦꯜ ꯑꯦꯁꯦꯁꯃꯦꯟ ꯇꯦꯁ ꯇꯧꯗ꯭ꯔꯔꯤꯕꯣ
ꯑꯗꯨꯁꯤꯡꯗꯨꯗꯤ ꯑꯅꯝꯕꯅ ꯁꯦꯃꯤꯅꯥꯔꯒꯤꯗ ꯑꯗꯒꯤ ꯑꯦꯁ ꯑꯦꯁꯥꯏꯟꯃꯦꯟ ꯑꯩꯈꯣꯏ ꯇꯦꯁ ꯑꯗꯨꯒꯨꯝꯕꯗ ꯃꯥꯔꯛ ꯂꯧꯈꯠꯄꯅꯦꯕ ꯄꯨꯂꯞ ꯑꯣꯏꯅ ꯑꯦꯇꯦꯟꯗꯦꯟꯁꯀꯤ
ꯎꯝ
ꯍꯥꯏꯗꯤ ꯄꯨꯂꯞ ꯄꯤꯗꯦꯕ ꯁꯤꯃ ꯇꯧꯔꯒ ꯁꯤꯗꯒꯤ ꯃꯥꯔꯛꯁꯦ ꯄꯨꯂꯞꯄꯤꯔꯅꯤ ꯍꯥꯏꯕ ꯂꯩꯇꯦꯕ ꯑꯦꯇꯦꯟꯗꯦꯟꯁꯀꯤ ꯃꯥꯔꯛ ꯃꯔꯤ ꯑꯗꯨꯃꯥꯏꯅ ꯇꯣꯈꯥꯏ ꯇꯣꯡꯈꯥꯏ ꯈꯥꯏꯗꯣꯛꯑꯦꯕꯀꯣ ꯑꯗꯨꯃꯥꯏꯅ ꯇꯦꯁꯀꯤꯁꯤꯁꯨ ꯁꯤꯗꯒꯤ ꯃꯥꯔ ꯇꯪꯈꯥꯏ ꯑꯃ ꯄꯤꯗꯣꯏꯅꯦꯕ ꯑꯦꯛꯖꯥꯝ ꯍꯧꯗ꯭ꯔꯤꯉꯩꯗ ꯇꯦꯁ ꯇꯧꯅꯤ ꯍꯥꯏꯕꯅꯤꯗ ꯍꯪ ꯆꯤꯠ ꯇꯥꯏ ꯍꯥꯥ
ꯐꫭꯔꯃ ꯐꯤꯜꯑꯞ ꯄꯩꯁꯥ ꯀꯌꯥ ꯑꯣꯏꯖꯒ‌ꯦꯕ
ꯐꯥꯔꯁ ꯏꯌꯥꯔꯒꯤ ꯇꯧꯕꯗꯣ
ꯎꯨꯡ
ꯐꫭꯔꯃ ꯐꯤꯜꯂꯞ ꯍꯥꯏꯔꯣ ꯑ ꯑꯅꯤ ꯆꯥꯝꯃꯉꯥꯔꯥ ꯑꯅꯤꯒ ꯂꯤꯁꯤꯡ ꯑꯅꯤꯒ ꯀꯩꯅꯣ ꯑꯣꯏꯒꯦ ꯂꯤꯁꯤꯡ ꯑꯅꯤꯒ ꯆꯅꯤ
ꯑꯈꫭꯏꯅ ꯂꯤꯁꯤꯡ ꯑꯃꯒꯥ ꯆꯝꯃꯉꯥ ꯈꯛꯇꯥ
ꯎꯝ
ꯅꯣꯏ ꯀꯩ ꯑꯦꯃꯤꯁꯟꯗꯤ
ꯑꯦꯠꯃꯤꯁꯟ ꯐꯥꯔꯁ ꯏꯌꯥꯔꯗ ꯂꯤꯁꯤꯡ ꯇꯔꯥꯇꯔꯦꯠ ꯇꯧꯒꯤ
ꯍꯦꯛ
ꯑꯥ ꯍꯟꯗꯛ ꯍꯟꯗꯛꯅ ꯑꯃꯨꯛ ꯈꯔ ꯄꯤꯛꯊꯔꯛꯑꯅꯤ ꯑꯩꯈꯣꯏꯒꯤꯗꯤ ꯁꯦꯃꯤꯅꯥꯔꯒꯤ ꯄꯩꯁꯥꯁꯨ ꯌꯥꯎꯋꯦ ꯂꯣꯏꯅ ꯄꯨꯂꯞꯀꯤ ꯁꯦꯃꯤꯅꯥꯔꯒꯤ ꯄꯩꯁꯥ ꯇꯔꯒꯦ
ꯑꯩꯈꯣꯏꯁꯨ ꯂꯣꯏ ꯌꯥꯎꯋ ꯑꯩꯈꯣꯏꯁꯨ ꯄ꯭ꯔꯣꯖꯦꯛ ꯀꯩ ꯇꯧꯕ ꯈꯣꯠꯄ ꯑꯗꯨꯗ ꯂꯣꯏ ꯌꯥꯎꯔꯤꯅꯤ ꯑꯗꯨ ꯍꯥꯏꯅꯤꯡꯕꯣ
ꯎꯝ ꯄ꯭ꯔꯦꯛꯇꯤꯀꯦꯜꯒꯤ ꯄꯩꯁꯥꯁꯨ ꯌꯥꯎꯋꯦꯗꯅ
ꯏꯁ ꯑꯩꯈꯣꯏꯁꯦ ꯃꯩ ꯆꯥꯔꯖ ꯃꯩꯒꯤ ꯄꯩꯁꯥꯕꯨ ꯌꯥꯎꯔꯤꯕꯅꯤ ꯑꯩꯈꯣꯏꯗꯤ ꯀꯝꯃꯌꯨꯇꯔꯒꯤꯗꯤ ꯀꯝꯃꯨꯇꯔ ꯄꯩꯁꯥ ꯇꯥꯡꯈ꯭ꯔꯕꯅꯤ ꯑꯗꯣ ꯑꯩꯈꯣꯏꯗꯤ ꯌꯥꯝꯗꯦ ꯑꯗꯣ ꯁꯤꯗꯁꯨ ꯀꯩꯅꯣ ꯅꯪꯅ ꯑꯗꯨ ꯑꯗꯨ ꯑꯣꯏꯕꯩꯅꯦ ꯀꯩꯅꯣ ꯑꯁꯤꯗ ꯑꯣꯏꯔꯕꯅꯤ ꯅꯪꯅ ꯑꯩ ꯌꯥꯝꯗꯕꯅꯤ ꯅꯣꯏꯁꯦ
ꯍ ꯍꯣꯏ ꯑꯃ
ꯕꯥꯏꯁꯤꯟ
ꯍꯣꯏ ꯁꯦꯟꯇ꯭ꯔꯦꯜꯅ ꯗꯥꯏꯔꯦꯛ ꯂꯧꯁꯤꯜꯂꯕꯅꯤꯅ ꯀꯨ
ꯍꯣꯏ ꯑꯩꯁꯦ ꯉꯔꯥꯡꯁꯦ ꯑꯩꯈꯣꯏꯁꯦ ꯆꯥꯛ ꯆꯥꯅꯩꯌꯦꯕ ꯑꯩꯈꯣꯏ ꯏꯃꯥꯟꯕꯤꯁꯤꯡ ꯑꯩꯈꯣꯏ ꯗꯤꯄꯥꯔꯠꯃꯦꯟꯇꯕ ꯏꯃꯥꯟꯕꯤ ꯅꯨꯄꯤ ꯉꯥꯛꯇ
ꯎꯝ
ꯑꯖ ꯊꯒꯦ ꯇꯀꯅ ꯑꯣꯏꯗ ꯅꯥꯡ ꯌꯦ ꯔꯣꯡꯖꯥꯏ ꯍ ꯊꯉ ꯆꯥꯎꯕ ꯏꯃꯥꯅ ꯌꯦꯡꯗꯕꯨꯗꯤ ꯑꯩꯈꯣꯏꯅ ꯂꯩꯗꯦ ꯏꯃꯥꯟꯕꯤ ꯑꯃ ꯁꯤꯡꯅꯉꯩꯗ ꯏꯃꯥꯅ ꯀꯣꯡꯉꯨꯔꯅꯦꯕꯀꯣ ꯃꯥꯅ ꯃꯥ ꯉꯝꯒꯦꯔ ꯑꯗꯨꯗꯨꯒ ꯆꯥꯕꯗꯨꯗ ꯉꯔꯥꯡ ꯌꯦꯟꯊꯣꯛꯅ ꯃꯣꯔꯣꯛꯇꯣ ꯈꯔ ꯀꯩꯅꯣ ꯇꯧꯈ꯭ꯔꯦꯕ ꯈꯔ ꯑꯗꯨꯝ ꯈꯔ ꯁꯥꯈ꯭ꯔꯦ ꯈꯪꯈꯤꯗꯅ ꯃꯣꯔꯣꯛꯇꯣ
ꯅꯍꯥꯟꯒꯤ ꯑꯗꯨꯃꯥꯏꯅ ꯀꯩꯅꯣ ꯁꯥꯏ ꯍꯥꯏꯗꯣ ꯁꯥꯥꯔꯦ ꯌꯥ ꯋꯥ
ꯍ ꯍꯣꯏ ꯍ ꯎ ꯑ ꯌꯥꯝ ꯄꯣꯛꯄꯤꯗꯅ ꯑꯗꯨꯗꯔꯒꯅ ꯄꯨꯛꯁꯨ ꯅꯨꯡꯉꯥꯏꯇ꯭ꯔꯦꯕ
ꯅꯪ ꯑꯃ ꯇꯧꯒꯟꯈ꯭ꯔꯦ ꯃꯣꯔꯣ ꯁꯥꯕ ꯆꯥꯁꯤꯜꯂꯒ ꯁꯥꯏꯌꯦ ꯁꯥꯏꯌꯦꯅ
ꯑꯗꯨꯗꯨꯒꯤꯅꯦ ꯍꯥꯏꯗꯤ ꯁꯤꯁꯨ ꯉꯁꯥꯏꯗꯒꯤ ꯇꯨꯝꯕꯁꯤꯁꯨꯅꯦ ꯑꯃꯨꯛꯅ ꯏꯪꯗꯣꯏꯅꯦꯕ ꯑꯃꯨꯛ ꯏꯪꯕꯁꯤꯁꯨ ꯑꯃꯨꯛ ꯀꯩ ꯍꯥꯏꯅꯤ ꯏꯪꯉꯦꯅ ꯐꯩꯔꯧꯆꯝ ꯁꯨꯡꯒꯠꯇꯦꯕ ꯑꯗꯨꯩ ꯐꯩꯔꯧ ꯆꯝ ꯆꯨꯞꯄꯒ ꯑꯃꯨꯛ ꯇꯨꯝꯃꯒꯅ ꯑꯃꯨꯛ ꯁꯥꯕꯒꯤ ꯑꯃꯨꯛ ꯊꯣꯛꯇꯣꯏꯕ ꯇꯨꯝꯐꯝ ꯂꯥꯐꯝ ꯈꯪꯗꯕꯤꯗꯨꯗꯤꯦ ꯄꯨꯈ꯭ꯔꯤꯁꯨ ꯅꯨꯡꯉꯥꯏꯇꯕꯤꯗꯣ ꯑꯗꯨꯝ ꯇꯧꯔ ꯂꯩꯔꯦ ꯍꯥꯏꯕ
ꯑꯩꯩ ꯊꯣꯡꯗꯛꯇꯁꯨꯦ ꯌꯥꯝ ꯇꯜꯂꯛꯑꯦ
ꯆꯥꯎꯋꯣ ꯆꯥꯎꯋꯣ ꯄꯪꯁꯥꯗ ꯆꯥꯎꯋ ꯏꯄꯦꯝꯃ ꯆꯥꯔꯒꯠꯇ ꯂꯩꯌꯦꯦ ꯍꯥꯎ ꯍꯧꯖꯤꯛ ꯀꯔꯤ ꯍꯥꯏꯅ ꯍꯣꯜꯗꯤ
ꯑꯦ ꯀ ꯑꯍꯥꯎꯕ ꯆꯥꯦꯪ ꯑꯩ ꯁꯤꯗ ꯑꯩꯈꯣꯏꯅ ꯆꯥꯗꯩ ꯄꯠꯠꯇꯂ ꯂꯩꯕ ꯀꯥꯟꯁꯤꯗ ꯈꯪꯗ꯭ꯔꯤꯌꯦ ꯆꯥꯔ ꯀꯥꯟꯗ ꯆꯥꯕ ꯋꯥꯅꯤ ꯆꯥꯗ꯭ꯔꯒꯅ ꯆꯥꯗꯕꯤ ꯇꯧꯕꯗꯣ ꯍꯣꯁꯇꯦꯜ ꯍꯧꯅꯕꯤꯗ ꯇꯧꯋꯦ ꯍꯥꯏꯕ
ꯎꯝ ꯇ
ꯆꯥꯔꯒꯅ ꯑꯗꯨꯝ ꯈꯔ ꯆꯥꯒꯗꯔꯤꯕ ꯆꯥꯗ꯭ꯔꯒꯅ ꯆꯥꯔꯣꯏꯗ꯭ꯔꯤꯕ ꯑꯗꯨꯗꯅ ꯇꯧꯔꯤꯁꯤ ꯆꯥꯕ ꯃꯇꯝꯁꯨ ꯅꯥꯏꯗ ꯑꯗꯨꯗꯨꯅ ꯄꯨꯡ ꯃꯥꯄꯜ ꯇꯔꯥꯗꯋꯥꯔ ꯆꯥꯕ ꯦꯔ ꯌꯨꯝꯗ ꯂꯩꯔꯒꯅ ꯆꯥꯛ ꯆꯥꯕ ꯃꯇꯝ ꯀꯩꯀꯩ ꯅꯥꯏꯕꯅꯤꯅ ꯍꯥꯏꯗꯤ ꯆꯈꯥꯎ ꯀꯩ ꯁꯣꯛꯄꯁꯦ ꯀꯔꯤꯝ ꯇꯧꯔꯣꯏꯗꯣꯏꯅꯦꯕ ꯁꯥꯏꯗꯅ ꯎꯔꯤꯡ ꯊꯣꯛꯇꯧꯕ ꯑꯃ ꯊꯣꯛꯇꯧꯕ ꯀꯔꯤꯕꯨ ꯍꯥꯏꯔꯣ ꯁꯤꯁꯕ ꯌꯥꯎꯔꯤ ꯃ ꯄꯣꯠ ꯈꯔ ꯆꯥꯔ ꯆꯠꯈꯤꯒꯦ ꯅꯠꯇ꯭ꯔꯗꯤ ꯄꯨꯛꯁꯦ ꯅꯨꯡꯉꯥꯏꯔꯒ ꯈꯔ ꯏꯪꯍꯟꯗ꯭ꯔꯗꯤ ꯁꯝꯗꯣꯡꯕ ꯇꯧꯔꯒ
ꯏ ꯆꯥꯁꯤꯜꯂꯨ ꯆꯥꯁꯤꯜꯂꯨ
ꯇꯛꯁꯤꯁꯤ ꯇꯛꯁꯤꯤꯟꯗ꯭ꯔꯗꯤ ꯀꯩꯅꯣ ꯅꯦꯛꯑꯦ ꯍꯧꯖꯤꯛ ꯄꯨꯡ ꯇꯔꯥꯗꯥꯔꯁꯨ ꯀꯩꯅꯣꯝ ꯆꯥꯗ꯭ꯔꯗꯤ ꯀꯁꯨ ꯅꯨꯡꯉꯥꯏꯇꯕ ꯍꯥꯌꯕꯥ ꯅꯪꯉꯗꯤ ꯈꯪꯗꯦ ꯁꯨꯝꯗ ꯅꯨꯡꯉꯥꯏꯇ꯭ꯔꯤꯕ ꯄꯣꯛꯁꯤꯡ ꯑꯗꯤ ꯌꯥꯗ꯭ꯔꯦ
ꯑꯌꯨꯛꯇ ꯀꯩꯅꯣꯒꯨꯝꯕꯂ ꯆꯥꯎꯑꯣ ꯀꯔꯠꯒꯨꯝꯕꯂ ꯆ ꯆꯥꯎꯑꯣ ꯈꯠ
ꯈꯥꯏꯅ ꯍꯂꯗꯤ
ꯑꯦ ꯆꯤꯅꯤ ꯈꯔ ꯊꯛꯆꯤꯜꯂꯦ ꯆ ꯆꯥꯛꯈꯥꯎ ꯌꯥꯝ ꯅꯨꯡꯉꯥꯏꯕꯅꯦ ꯑꯗꯒꯤ ꯆꯨꯍꯤꯡꯒꯨꯝꯕ ꯊꯛꯑꯣ ꯌꯣꯟꯗ꯭ꯔꯣ ꯑꯗꯨꯋꯥꯏꯗ
ꯆꯨꯍꯤꯡꯗ ꯊꯣꯛꯑ ꯁ꯭ꯋꯥꯏꯗꯗꯤ ꯌꯣꯟꯗꯤ ꯌꯣꯟꯗꯦ ꯑꯗ ꯈꯪꯗꯦ ꯆꯨꯍꯤꯡꯁ ꯑꯃꯨꯛꯀ ꯊꯣꯛꯑꯝꯕꯅꯤ ꯑꯃꯨꯛ ꯍꯪꯉ ꯈꯪꯗꯦ ꯍꯧꯖꯤꯛꯇꯤ
ꯄꯨꯡ ꯇꯥꯔꯦ ꯀꯛꯑꯒꯦ ꯑꯩ ꯀꯩꯅꯣꯝꯇ ꯇꯧꯔꯨꯒꯦ
ꯍ ꯍ ꯇꯪ ꯇꯝ
ꯎꯝ ꯊꯝꯃꯦ ꯊꯝꯃꯦ
ꯊꯝꯇ